ꯎ
ꯑꯩꯇꯤꯟ ꯂꯣꯏꯕ ꯈꯪꯍꯧ ꯅꯠꯇ꯭ꯔꯒ ꯑꯗꯨꯝ ꯋꯥꯔꯤ ꯁꯥꯔꯒ ꯂꯩꯔꯒ ꯌꯦꯡꯕ ꯀꯥꯟꯗ ꯂꯣꯏꯔꯝꯃꯤꯅꯦ
ꯑꯗꯨ ꯍꯜꯍꯥꯎ ꯍꯜꯂꯧ ꯀꯔꯝ ꯇꯧꯔꯅ ꯌꯦꯡꯉꯨꯅꯤ
ꯎꯝ
ꯈꯣꯟꯁꯨ ꯇꯥꯗꯕꯀꯣ
ꯎꯝꯍꯧꯗꯕꯩꯅꯦ ꯋꯥꯔꯤ ꯁꯥꯕꯁꯤꯁꯨ ꯈꯪꯍꯧꯗꯕꯅꯦ ꯑꯗꯨꯃꯥꯏꯅ ꯃꯤꯅꯤꯇ꯭ꯔꯥ ꯀꯍꯁꯦ
ꯍꯣꯏ
ꯍꯧꯗꯕꯤꯗ ꯑꯗꯨꯝ ꯑꯣꯏꯕꯅꯦ ꯍꯟꯗꯛꯇꯤ ꯑꯗꯨꯒ ꯄꯨꯡ ꯆꯠꯄꯁꯦ ꯌꯥꯝ ꯊꯟ ꯊꯨꯕꯒꯨꯝ ꯇꯧꯋꯦ ꯍꯟ ꯍꯦꯟ ꯅꯅ ꯍꯥꯟꯒ
ꯎ
ꯍꯥꯏꯗꯤ ꯑ ꯇꯨꯝꯃꯒ ꯍꯧꯒꯜꯂꯦ ꯇꯨꯝꯃꯒ ꯍꯧꯒꯠꯂꯦ ꯍꯧꯒꯠꯂꯒ ꯎ ꯍꯥꯏꯗꯤ ꯑꯩꯈꯣꯏꯒꯤ ꯆꯥꯛ ꯆꯥꯔꯦ ꯆꯥꯛ ꯆꯥꯕ ꯂꯣꯏꯔꯒ ꯑꯗꯨꯝ ꯉꯥꯏꯍꯥꯛ ꯄ ꯄꯨꯊꯥꯔꯦ ꯄꯣꯠꯊꯥꯕ ꯂꯣꯏꯔꯒ ꯑꯃꯨꯛꯀ ꯆꯥꯛ ꯆꯥꯔꯦ ꯑꯗꯨ ꯑꯣꯏꯔꯗꯤ ꯑꯗꯨꯝ ꯂꯩ ꯅꯨꯃꯤꯠ ꯇꯥꯈ꯭ꯔꯅꯤ ꯂꯩꯕ ꯈꯪꯍꯧꯗꯅ ꯍꯟꯇꯇꯤ ꯑꯗꯨꯝ ꯇꯧꯋꯦ ꯑꯗꯨꯒ ꯑꯩꯅ ꯑꯁꯤꯗ ꯂꯩꯕꯗꯣ ꯊꯥ ꯑꯍꯨꯝ ꯃꯔꯤ ꯒꯨꯝꯕ ꯁꯨꯔꯕꯅꯦ ꯑꯗꯨꯕꯨ ꯑꯁ ꯊꯥ ꯑꯃꯒꯨꯝꯕ ꯈꯛ ꯃꯥ ꯂꯦꯅ ꯂꯩꯕꯁꯦ ꯂꯩꯕꯥꯛ ꯈꯪꯍꯧꯗꯅ ꯑꯗꯨꯝ ꯃꯇꯥꯝꯗꯤ ꯑꯗꯨꯝ ꯆꯠꯂꯨꯔꯒ ꯂꯩꯌꯦ
ꯂꯩꯕ ꯈꯪꯍꯧꯗꯕꯗꯤ ꯌꯥꯝ ꯅꯨꯡꯉꯥꯏꯒꯅꯤꯅ ꯂꯩꯕ ꯋꯥꯔꯦ ꯅꯈꯣꯏꯁꯦ
ꯀꯩꯒꯤꯅꯣ ꯅꯪꯅ ꯋꯥꯔꯤꯗꯨꯗꯤ ꯑꯁ ꯀꯩꯅꯣ ꯑꯣꯏꯔꯝꯒꯅꯤ ꯃꯥꯅ ꯑꯥꯅ ꯂꯩꯔꯒ ꯅꯪꯅ ꯑꯗꯨꯗ ꯂꯩꯕꯩ ꯑꯣꯏꯔꯝꯒꯅꯤ ꯋꯥꯔꯤꯗꯣ
ꯑ
ꯍꯥ
ꯋꯥꯔꯨꯅꯨ ꯅꯪꯁꯨ ꯑꯗꯨꯝ ꯆꯠꯂꯣ ꯑꯗꯨ ꯅꯪꯒꯤ ꯅꯪꯒꯤ ꯑꯦꯛꯖꯥꯝ ꯂꯣꯏꯔꯒ ꯅꯪꯒꯤ ꯑꯁꯥꯏꯟꯃꯦꯟ ꯅꯪ ꯏꯕ ꯂꯣꯏꯔꯒ ꯆꯠꯂꯣ ꯅ ꯃꯣꯏ ꯀꯩꯅꯣ ꯏꯖꯩꯍꯣꯏ ꯂꯩꯕꯗꯨꯗꯤ ꯑꯩ ꯑꯩꯈꯣꯏꯕꯨꯕꯣꯛ ꯍꯤꯡꯅꯤꯉꯥꯏꯗꯤ ꯋꯥꯈꯜ ꯋꯥꯔꯅꯨ ꯃꯥꯒꯤꯗꯃꯛꯇ ꯍꯥꯏꯗꯤ ꯅꯣꯏ ꯂꯩꯕꯒꯤ ꯅꯣꯏꯉꯣꯟꯗ ꯑꯗꯨꯝ ꯃꯣꯏꯅ ꯀꯩꯅꯣ ꯇꯧꯕꯅꯦꯕ ꯅꯣꯏꯅ ꯑꯃꯨꯛꯀ ꯆ ꯈ꯭ꯔꯗꯤ ꯃꯣꯏꯁꯨ ꯎꯄꯥꯏ ꯂꯩꯇꯕꯤꯗ ꯑꯗꯨꯝ ꯇꯧꯈ꯭ꯔꯅꯦꯕ ꯅꯣꯏꯅ ꯑꯗꯨꯝ ꯋꯥꯔꯒ ꯅꯣꯏꯅ ꯇꯧꯕꯒꯤ ꯃꯥ ꯃꯣꯏꯗꯨ ꯑꯗꯨꯃꯥꯏ ꯇꯧꯕꯅꯦꯕ
ꯊꯨꯡꯉꯦ
ꯅꯣꯏꯅ ꯆꯠꯈ꯭ꯔꯗꯤ ꯃꯣꯏꯁꯨ ꯌꯦꯡꯁꯤꯟꯒꯅꯤꯗ ꯑꯩꯈꯣꯏ ꯑꯗꯨꯒ ꯂꯩꯂꯩ ꯑꯜ ꯑꯜꯂꯩ ꯑꯔꯩꯕꯗꯨꯅ ꯑꯗꯨꯝ ꯌꯦꯡꯁꯤꯟꯒꯅꯤꯗ ꯌꯥꯝꯅꯁꯨ ꯋꯥꯔꯨꯅꯨ
ꯋꯥꯗ꯭ꯔꯁꯨ ꯌꯥꯗꯕꯒꯤꯅꯤꯅꯦ
ꯍꯣꯏ ꯅꯪ ꯌꯨꯝꯒꯤ ꯈꯛꯇ ꯈꯜꯂꯒ ꯂꯩꯔꯗꯤ ꯅꯪꯒꯤ ꯄꯨꯟꯁꯤꯗꯣ ꯌꯥꯔꯔꯣꯏꯕ
ꯑꯍꯟꯕ ꯑꯣꯏꯕꯒꯤꯅꯤꯅꯥꯀꯣ
ꯎꯝ ꯅꯨꯡꯗꯤ ꯅꯨꯡꯁꯤꯌꯦ ꯑꯕꯣꯛꯇꯣ
ꯃꯥꯒꯤ ꯍꯛꯆꯥꯡꯁꯦ ꯃꯔꯛ ꯃꯔꯡ ꯗꯤꯁꯦꯔꯤꯌ꯭ꯁ ꯑꯣꯏꯕꯒꯨꯝ ꯇꯧꯕꯀꯣ
ꯑꯣ ꯑꯗꯨ ꯍꯟꯗꯛ ꯈꯔ ꯐꯕ꯭ꯔꯥ ꯅꯠꯇ꯭ꯔꯒ ꯀꯃꯥꯏ‌ ꯇꯧꯒꯦ
ꯅꯠꯇꯤꯖꯨ ꯋꯥꯏꯐꯔ ꯐꯥꯔꯦ
ꯑꯗꯨꯝ ꯐꯈ꯭ꯔꯗꯤ ꯐꯗꯣꯏꯕ ꯃꯥꯗꯣ ꯆꯠꯄ ꯆꯠꯄ ꯌꯥꯔꯗꯤ ꯐꯗꯣꯏꯅꯦ
ꯃꯔꯥꯛ ꯃꯔꯛꯇ ꯌꯥꯝ ꯁꯣꯟꯕꯒꯨꯝ ꯇꯧꯕꯒꯣ
ꯎꯝ ꯆꯥꯛꯇꯤ ꯐ꯭ꯖ ꯐꯖ ꯐꯖꯅ ꯆꯥꯕ꯭ꯔꯥ
ꯆꯥꯗꯦ ꯐꯖ ꯐꯖꯅ ꯆꯥꯔꯦ ꯑꯗꯣ
ꯎꯝ
ꯀꯔꯤꯅꯣ ꯈꯪꯗꯦ
ꯎꯝ ꯅꯦꯠꯋꯥꯛꯁꯤꯁꯨ ꯅꯨꯡꯉꯥꯏꯇꯦꯉꯣ ꯑꯃꯨꯡ ꯃꯔꯪ ꯃꯔꯪ ꯃꯔꯦꯡ ꯆꯠꯂꯦ
ꯑꯩꯉꯣꯟꯗꯒꯤꯔꯥ ꯅꯠꯇ꯭ꯔꯒ ꯅꯪꯉꯣꯟꯗꯒꯤ ꯑꯣꯏꯖꯥꯠꯂꯥ
ꯏꯟꯗꯛꯇꯤ ꯑꯩꯒꯤꯗꯤ ꯐꯩꯌꯦ
ꯑꯩꯉꯣꯟꯗꯁꯨ ꯑꯩꯉꯣꯟ ꯑꯩꯒꯤ ꯅꯦꯠꯚꯣꯛꯇꯨꯝ ꯌꯦꯡꯕ ꯀꯥꯟꯗꯗꯤ ꯑꯗꯨꯝ ꯅꯨꯡꯉꯥꯏꯌꯦ ꯑꯗꯨꯕꯨ ꯈꯪꯗꯦ ꯑꯩꯉꯣꯟꯗꯒꯤ ꯒꯤ ꯑꯣꯏꯖꯥꯠꯂꯥ
ꯐꯥꯏꯚ ꯖꯤ ꯗꯤ ꯐꯨꯜꯗ ꯂꯩꯌꯦ ꯑꯗꯨꯝ
ꯑꯩꯁꯨ ꯐꯨꯜꯗ ꯂꯩꯕꯀꯣ
ꯎꯝ
ꯎꯝꯃ ꯇꯦꯟ ꯏꯂꯚꯦꯟꯒꯨꯝꯃ ꯇꯥꯔꯗꯤ ꯅꯦꯠꯋꯥꯛ ꯂꯟ ꯂꯩꯇ꯭ꯔꯦꯂꯛꯇꯕꯤꯅꯤꯅꯀꯣ
ꯎꯝ
ꯂꯤꯇ꯭ꯔꯦꯂꯛꯇ꯭ꯔꯗꯤ ꯅꯦꯠꯋꯥꯛꯁꯨ ꯐꯠꯇꯕ
ꯍꯣꯏ ꯅꯨꯡ ꯀꯩꯅꯣ ꯇꯧꯕꯒꯤ ꯑꯁ ꯇꯃꯦꯡꯂꯣꯡꯁꯦ ꯑꯗꯨꯒꯨꯝꯕ ꯑꯣꯏꯔꯗꯤ ꯍꯥꯏꯔꯗꯤ ꯌꯥꯝ ꯅꯨꯡꯉꯥꯏꯇꯦꯉꯣ ꯃꯩꯁꯨ ꯂꯥꯛꯇꯕ ꯑꯁ ꯄꯦꯜꯂꯦ
ꯂꯝꯕꯤꯗ ꯊꯣꯛꯂꯒꯗꯤ ꯅꯦꯠꯋꯥꯛꯇꯤ ꯐꯪꯉꯦꯅꯦ ꯑꯃꯨꯛꯀ
ꯑꯣ
ꯍꯣꯡꯗꯦ ꯗꯤꯁꯇꯦꯟꯖꯤ ꯌꯥꯝꯗꯤ ꯅꯠꯇꯦꯅꯦ ꯍꯪꯗꯦꯅꯦ ꯀꯔꯝ ꯇꯧꯕ꯭ꯔ
ꯎꯝ ꯑꯗꯨꯃꯥꯏ ꯇꯧꯗꯣꯏꯅꯦ ꯎꯝ ꯑꯩꯁꯨ ꯑꯗꯨꯃꯥꯏ ꯇꯧꯋꯦ ꯑꯩꯒꯤ ꯐꯃꯨꯡꯗ ꯈꯔ ꯅꯦꯠꯋꯥꯛ ꯅꯨꯡꯉꯥꯏꯒꯗꯤ ꯑꯗꯨꯒ ꯑꯩꯒꯤ ꯇꯦꯕꯜꯗ ꯆꯠꯄ ꯀꯥꯟꯗ ꯅꯦꯠꯋꯥꯛ ꯅꯨꯡꯉꯥꯏꯇꯕꯅꯦ
ꯎꯝ ꯑꯗꯨ ꯃꯣꯏꯒꯤ ꯒꯦꯁ ꯍꯥꯎꯁꯗ ꯂꯩ ꯍꯥꯏꯔꯗꯤ ꯋꯥꯏꯐꯥꯏ ꯂꯩꯒꯅꯤꯗ
ꯋꯥꯏꯐꯥꯏ ꯄꯤꯗꯦ ꯎꯝ ꯑꯩ ꯍꯥꯡꯉꯦꯕ ꯄꯤꯗꯦ ꯍꯥꯏꯌꯦꯕ ꯈꯪꯗꯦ ꯀꯩꯒꯤꯅꯣ ꯑꯗꯨꯒ ꯑꯩ ꯁꯤꯗꯗꯤ ꯂꯥꯏꯕꯔꯤꯗꯁꯨ ꯇꯨ ꯅꯦꯠꯋꯥꯛ ꯄꯤꯕ꯭ꯔꯥ ꯍꯥꯏꯔꯒ ꯄꯤꯗꯦ ꯍꯥꯏꯌꯦ ꯋꯥꯏ ꯐꯥꯏ ꯄꯤꯕ꯭ꯔꯥ ꯍꯥꯏꯔꯒ ꯃꯣꯏꯒꯤ ꯂꯥꯏꯕ꯭ꯔꯦꯔꯤꯁꯤꯁꯨ ꯈꯪꯗꯦ
ꯄꯥꯔꯁꯣꯅꯦꯜ ꯗꯇꯥ ꯄꯥꯏꯕ ꯇꯥꯔꯅꯤ ꯑꯗꯨꯅꯀꯣ
ꯎꯝ ꯎꯄꯥꯏ ꯂꯩꯇꯦ
ꯋꯥꯏ ꯐꯥꯏ ꯄꯤꯗ꯭ꯔꯁꯨ ꯅꯦꯠꯋꯥꯛ ꯐꯔꯗꯤ ꯥꯅꯨꯡꯉꯥꯏꯒꯅꯤ
ꯍꯣꯏ ꯀꯥꯏꯗꯦ ꯑꯗꯣ ꯍꯥꯏꯗꯤ ꯐꯥꯏꯚ ꯖꯤ ꯀꯩꯅꯣ ꯇꯧꯕꯒꯤꯀꯣ ꯑꯟ ꯂꯤꯃꯤꯇꯦꯠ ꯂꯩꯕꯒꯤ ꯑꯗꯨꯕꯨ ꯃꯔꯛ ꯃꯔꯛꯇꯗꯤ ꯅꯨꯡꯉꯥꯏꯇꯦꯕ
ꯎ ꯀꯗꯅ
ꯎꯝ
ꯋꯥꯜ ꯀꯞ ꯀꯨꯝꯕꯗꯤ ꯌꯦꯡꯕꯔ ꯅꫭꯏ
ꯀꯩꯕꯥ
ꯋꯥꯜ ꯀꯞ
ꯌꯦꯡꯗꯦ ꯑꯩ ꯌꯦꯡꯒꯦ ꯍꯥꯏꯔꯒ ꯑꯦꯞꯁꯇꯨ ꯗꯥꯎꯟꯂꯣꯠ ꯇꯧꯔꯒ ꯂꯩꯌꯦ ꯑꯗꯨꯕꯨ ꯃꯔꯛ ꯃꯔꯛꯇꯨꯗꯤ ꯌꯦꯡꯅꯤꯡꯗꯕ ꯅꯪ ꯀꯅꯥ ꯁꯞꯄꯣꯔꯠ ꯇꯧꯒꯦ
ꯃꯔꯛ ꯐꯥꯎ ꯌꯦꯡꯗꯦ
ꯀꯩꯒꯤ
ꯁꯤꯥꯏꯗ ꯑꯩꯉꯣꯟ ꯑꯗꯨꯝ ꯌꯦꯡꯅꯤ ꯁꯤꯃꯤ ꯀꯇꯥꯔ ꯎꯝ ꯐ
ꯑꯩ ꯑꯩꯁꯨ ꯑꯗꯨꯃꯥꯏꯅ ꯈꯟꯕꯅꯦꯕ ꯁꯤꯃꯤ ꯀꯣꯇꯔ ꯆꯪꯕ ꯀꯥꯟꯗ ꯑꯣꯏꯅ ꯌꯦꯡꯒꯅꯤꯅ
ꯎꯝ ꯀꯣꯠꯇꯔ ꯁꯤꯃꯤ ꯐꯥꯏꯅꯦꯜ ꯑꯗꯨꯝ ꯌꯦꯡꯉꯤ
ꯑꯗꯨꯕꯨ ꯌꯦꯡꯕ ꯍꯧꯔꯅꯤ ꯉꯁꯤ ꯉꯁꯤ ꯕ꯭ꯔꯖꯤꯜꯒ ꯅꯣꯔꯠ ꯋꯦ ꯂꯩꯌꯦꯀꯣ
ꯍꯣꯏ
ꯋꯥꯟ ꯊꯥꯔꯇꯤꯗ ꯑꯗꯨꯗꯤ ꯌꯦꯡꯒꯅꯤ
ꯁꯥꯟꯅꯕ ꯏꯟꯇꯔꯦꯁ ꯂꯩ ꯇꯕꯒꯤꯔꯣ ꯈꯪꯗꯅ ꯌꯦꯡꯅꯤꯡꯉꯁꯨ ꯏꯟꯇꯔꯦꯁ ꯂꯩ
ꯍꯣꯏ ꯑꯗꯨꯅ ꯍꯦꯟꯅ ꯐꯕꯅꯦ ꯍꯥꯏꯗꯤ ꯅꯪꯅ ꯑꯃꯨ ꯑꯃ ꯑꯃꯔꯛ ꯌꯦꯡꯈ꯭ꯔꯗꯤ ꯑꯗꯨꯝ ꯅꯪ ꯌꯦꯡꯅꯤꯡꯈ꯭ꯔꯅꯤꯕꯀꯣ ꯑꯗꯨ ꯌꯦꯡꯅꯤꯡꯗ꯭ꯔꯗꯤ ꯑꯁ ꯌꯦꯡꯗ꯭ꯔ ꯗꯤ ꯑꯗꯨꯝ ꯌꯦꯡꯅꯤꯡꯗꯦ ꯍꯥꯏꯔꯗꯤ ꯁꯨꯡꯌꯦꯡ ꯌꯦꯡꯅꯤꯡꯗꯕꯅꯦ ꯑꯗꯨꯕꯨ ꯅꯪꯅ ꯑꯃꯨꯔꯛ ꯌꯦꯡꯈ꯭ꯔꯦ ꯗꯤ ꯑꯗꯨꯝ ꯌꯦꯡꯅꯤꯡꯈ꯭ꯔꯅꯤ ꯑꯗꯨꯃꯥꯏꯅ ꯇꯧꯕꯅꯦ ꯃꯤꯁꯦ
ꯍꯣꯏ ꯌꯦꯡꯔꯁꯨ ꯑꯗꯨ ꯐꯣꯟꯗ ꯌꯦꯡꯕꯒꯤꯅ ꯅꯨꯡꯉꯥꯏꯔꯣꯏꯗ ꯇꯤꯚꯤ ꯏꯁꯀ꯭ꯔꯤꯟ ꯆꯥꯎꯕꯅ ꯌꯦꯡꯕꯅ ꯅꯨꯡꯉꯥꯏꯒꯅꯤ ꯅꯨꯡꯉꯥꯏꯕꯗ
ꯎꯝ
ꯑꯁ ꯑꯗꯨ ꯅꯣꯏꯅ ꯈꯨꯟꯗ ꯆꯠꯄ ꯀꯥꯟꯗ ꯀꯩꯅꯣꯗꯣ ꯎꯝ ꯀꯩ ꯍꯥꯏꯗꯣꯏꯅꯣ ꯑꫭ ꯑꯁ ꯀꯥꯎꯈ꯭꯭ꯔꯦꯅꯦ ꯃꯃꯤꯡꯗꯣ ꯁꯧꯒ꯭ꯔꯤꯗꯣ
ꯎꯝ
ꯇꯧꯒꯔꯤ ꯈꯪꯕ꯭ꯔꯥ
ꯈꯪꯗꯦ
ꯈꯪꯗꯦ
ꯎꯝ ꯈꯪꯕꯗꯨꯝ ꯇꯧꯋꯩ ꯑꯗꯨꯅꯤ
ꯑ ꯃꯅꯥ ꯃꯅꯥꯗꯣ ꯁꯤꯟꯕꯗꯣ ꯑꯦꯟꯁꯥꯡꯗ ꯊꯣꯡꯕꯗꯣ
ꯍ ꯍꯣꯏ
ꯌꯨꯝꯗ ꯃꯌꯥꯝ ꯂꯩꯔꯒ ꯀꯪꯍꯟꯕꯗꯣ ꯑꯩꯈꯣꯏꯅ
ꯎꯝ
ꯑꯗꯨꯒ ꯃꯣꯔꯣꯛ ꯃꯦꯠꯂꯒ ꯁꯤꯡꯖꯨꯒꯨꯝꯕꯁꯨ ꯆꯥꯏꯌꯦ ꯆꯥꯛ ꯍꯥꯞꯄꯒ ꯊꯣꯡꯁꯨ ꯊꯣꯡꯉꯦ ꯈꯪꯉꯦꯀꯣ
ꯍꯣꯏ
ꯑꯗꯨꯗꯣ ꯁꯧꯒ꯭ꯔꯤ ꯑꯗꯣ ꯐꯖꯅꯅꯦ ꯃꯌꯥꯝ ꯀꯩꯅꯣ ꯀꯪꯍꯟꯕꯤꯌꯣ ꯑꯗꯨꯒ ꯊꯥꯕꯤꯌꯣꯅꯦ ꯑꯩꯈꯣꯏꯒꯤꯗꯃꯛ
ꯍꯧꯖꯤꯛ ꯀꯅꯤ ꯊꯥꯕ ꯃꯇꯝ ꯅꯠꯇꯗꯅ
ꯍꯧꯖꯤꯛꯇꯤ ꯍꯧꯖꯤꯛꯇꯤ ꯊꯥꯒꯅꯨ ꯍꯧꯖꯤꯛꯇꯤ ꯏꯃꯥꯅ ꯈꯔ ꯊꯥꯈ꯭ꯔꯕꯅꯦ ꯑꯩꯅ ꯍꯥꯏꯗꯤ ꯀꯪꯍꯟꯕꯤꯌꯣꯕ ꯑꯗꯨꯒ ꯊꯝꯕꯤꯌꯣꯕ ꯑꯩꯈꯣꯏ ꯂꯥꯛꯄ ꯀꯥꯟꯗ ꯑꯃꯨꯛ ꯂꯩꯒꯅꯤ ꯑꯩꯈꯣꯏ ꯀꯩꯅꯣꯗ ꯑ ꯂꯧꯗ ꯌꯥꯝ ꯂꯩꯒꯅꯤ ꯍꯟꯗꯛꯇꯤ ꯆꯧꯀ꯭ꯔꯤꯗꯣ
ꯍꯣꯢ ꯂꯩꯔꯗꯤ
ꯂꯩꯔꯗꯤ ꯍꯥꯏꯒꯅꯨ ꯂꯩꯒꯅꯤ ꯀꯃꯥꯏꯅ ꯁꯧꯀ꯭ꯔꯤ ꯀꯃꯥꯏꯅ ꯁꯧꯒ꯭ꯔꯤ ꯂꯩꯔꯣꯏꯗꯣꯏꯅꯣ ꯁꯧꯒꯔꯤꯗꯤ ꯃꯌꯥꯝ ꯊꯣꯛꯑꯒ ꯆꯥꯕꯁꯨ ꯉꯝꯗꯕꯅꯤ ꯑꯗꯨ ꯀꯪꯍꯜꯂꯣꯕ ꯄꯥꯝꯃꯨꯏꯕ ꯃꯌꯥꯝ ꯀꯪꯍꯜꯂꯣ
ꯎ ꯀꯩ
ꯍꯥꯥ
ꯀ ꯀ ꯐꯅꯦꯕ
ꯇꯥꯟꯗꯦ ꯋꯥ ꯅꯈꯣꯟ ꯇꯗ꯭ꯔꯦ ꯍꯥꯏꯗꯤ ꯇꯥꯏꯕ ꯑꯗꯨ ꯐꯖꯅ ꯇꯥꯗꯕꯗꯣ
ꯀꯌꯥ ꯀꯌꯥ ꯄꯤꯔꯤꯕ ꯃꯃꯟꯗꯣ
ꯑꯩ ꯈꯪꯗꯦ ꯃꯃꯟꯗꯤ ꯈꯪꯗꯦꯀꯣ
ꯐ꯭ꯔꯤ ꯑꯣꯏꯌꯦꯔꯒꯨꯝꯃ
ꯍꯣꯏ ꯅꯪꯉꯣꯟꯗꯗꯤ ꯀꯥꯏꯏꯗꯦꯉꯣ ꯑꯩꯗꯤ ꯑꯗꯨꯝ ꯂꯧꯔꯁꯨ ꯄꯩꯁꯥ ꯄꯤꯗ꯭ꯔꯁꯨ
ꯗꯤ ꯄꯩꯁꯥ ꯄꯤꯗ꯭ꯔꯗꯤ ꯄꯤꯔꯣꯏꯗ
ꯑꯩꯗꯤ ꯂꯥꯎꯒꯅꯤ ꯅꯪ ꯄꯤꯗ꯭ꯔꯁꯨ
ꯃꯤ ꯑꯇꯣꯞꯄ ꯄꯤꯔꯁꯨ
ꯑꯩꯗꯤ ꯍꯨꯔꯥꯟꯒꯅꯤ
ꯍꯨꯔꯥꯥꯟ ꯉꯝꯃꯗꯤ
ꯉꯝꯒꯅꯤꯅ ꯀꯃꯥꯏꯅ ꯉꯝꯃꯣꯏꯗꯣꯏꯅꯣ
ꯀꯃꯥꯏ ꯉꯝꯒꯗ꯭ꯔꯥ
ꯉꯝꯒꯅꯤ ꯉꯝꯗꯕ ꯑꯝꯇ ꯂꯩꯇꯦ ꯑꯩꯈꯣꯏꯅ ꯉꯝꯒꯅꯤ ꯍꯥꯏꯔꯗꯤ ꯉꯝꯒꯅꯤ
ꯂꯥꯛꯇꯣꯏꯅꯤꯅꯦ ꯑꯗꯨ ꯑꯗꯨ ꯅꯪ ꯀꯪꯍꯟꯕ ꯂꯣꯏꯔꯀꯥꯟꯗ ꯂꯥꯛꯇꯣꯏꯅꯤꯅꯦ
ꯑꯣꯟꯂꯥꯏꯟ ꯑꯣꯟꯂꯥꯏꯟ ꯒꯨꯝꯕꯗ ꯊꯥꯕ ꯌꯥꯔꯗꯤ ꯅꯨꯉꯥꯏꯅꯤꯀꯣ
ꯑꯗꯨꯅꯦ ꯑꯣꯟꯂꯥꯏꯟꯗ ꯊꯥꯕ ꯋꯥꯆꯦꯞꯒꯨꯝꯕꯗ ꯀꯥꯞꯄꯒ ꯊꯥꯔꯒ ꯑꯃ ꯑꯁꯦꯡꯕꯗ ꯊꯣꯛꯂꯛꯑꯗꯤ ꯑꯁ ꯂꯣꯏꯔꯦꯍꯦ ꯅꯨꯡꯉꯥꯏꯔꯤꯅꯤ
ꯕ꯭ꯂꯦꯛ ꯃꯦꯖꯤꯛ ꯇꯝꯕ ꯍꯧꯔꯒ
ꯉꯝꯃꯔꯣꯏ
ꯆꯅꯥꯒꯤ ꯃꯅꯤꯔꯖꯟ
ꯑꯁ ꯃꯔꯛ ꯃꯔꯛꯇꯗꯤ ꯋꯥꯔꯤ ꯁꯥꯟꯅꯕꯁꯦꯕꯨ ꯌꯥꯝ ꯋꯥꯏ ꯀꯣ ꯑꯩꯈꯣꯏꯒꯤ ꯆꯤꯟꯗꯣ ꯂꯦꯡꯕ ꯌꯥꯝ ꯋꯥꯏ
ꯗꯨꯝ ꯁꯕ ꯅꯨꯡꯉꯥꯏꯗꯤ ꯅꯨꯡꯉꯥꯏ ꯑꯗꯣ ꯍꯥꯏꯅꯤꯡꯉꯥꯏ ꯂꯩꯇꯕꯅꯤꯅ ꯃꯔꯥꯛ ꯃꯔꯥꯛꯗꯤ
ꯍꯥꯏꯗꯤ ꯏꯕꯥꯅꯤ ꯍꯧꯖꯤꯛ ꯋꯥꯔꯤ ꯁꯥꯟꯅꯕꯒꯨꯝꯅ ꯑꯗꯨꯝ ꯋꯥꯔꯤ ꯁꯥꯟꯅꯔꯗꯤ ꯑꯗꯨꯝ ꯊ ꯇꯧ ꯃꯥꯜꯂꯤ ꯃꯤ ꯃꯤꯉꯣꯟꯗꯁꯨ ꯊꯣꯛꯀꯅꯤꯗ ꯍꯥꯏꯗꯤ ꯑꯩꯗꯣ ꯑꯩꯅ ꯑꯩꯗꯤ ꯑꯗꯨꯃꯥꯏꯅ ꯇꯧꯋꯦ ꯑꯩꯅ ꯈꯪꯕꯒꯨꯝ ꯈꯪꯗꯕꯒꯨꯝ ꯑꯩꯅꯗꯤ ꯈꯪꯗꯤ ꯈꯪꯕ ꯑꯗꯨꯒ ꯀ꯭ꯂꯣꯁꯇꯤ ꯑꯣꯏꯗꯕ ꯑꯗꯨꯒꯨꯝꯕ ꯃꯤꯕꯨꯗꯤ ꯑꯩ ꯋꯥꯔꯤ ꯁꯥꯅꯤꯡꯗꯦ ꯑꯗꯨꯒ ꯑꯩ ꯑꯩꯅ ꯁꯨꯝꯈꯪ ꯈꯟꯗꯕ ꯃꯤꯕꯨꯗꯤ ꯑꯃꯨꯛꯀ ꯋꯥꯔꯤ ꯁꯕ ꯉꯝꯒꯅꯤ ꯑꯗꯨꯒ ꯑꯩꯅ ꯈꯪꯉꯒ ꯍꯥꯏꯗꯤ ꯈꯪꯕꯁꯤꯡꯗꯣ ꯈꯪꯉꯗꯒ ꯈꯔ ꯀꯃꯥꯏ ꯍꯥꯏꯗꯣꯏꯅꯣ ꯈꯪꯗꯦ ꯑꯗꯨꯒꯨꯝꯕꯁꯨ ꯌꯥꯒꯅꯤ ꯑꯗꯨꯕꯨ ꯑꯩꯅꯗꯤ ꯈꯪꯕ ꯑꯗꯨꯒ ꯀ꯭ꯂꯣꯁꯀꯤ ꯑꯣꯏꯗꯕ ꯀꯃꯥꯏ ꯍꯥꯏꯗꯣꯏꯅꯣ ꯑꯗꯨꯒꯨꯝꯕꯗꯨꯗꯤ ꯑꯩ ꯋꯥꯔꯤ ꯁꯥꯕ ꯉꯝꯃꯣꯏ
ꯃꯤ ꯈꯪꯅꯕ ꯃꯤ ꯈꯔꯅꯦ ꯍꯥꯏꯕꯗꯤ ꯈꯪꯅꯗꯕ ꯈꯪꯅꯤꯡꯉꯥꯏ ꯋꯥꯔꯤ ꯁꯥꯕ ꯎ ꯉꯌꯦ ꯍ ꯏꯗꯤ ꯁꯥꯟꯅꯅꯤꯡꯉꯩꯁꯨ ꯇꯜꯂꯅ ꯃꯤ ꯐꯪꯅꯗꯕꯗꯨꯅꯤ
ꯎꯝ